ꯑ ꯍꯜꯂꯣ
ꯈꯪꯑ ꯇꯥꯏ ꯑꯞꯀꯤ ꯁꯐꯥꯏꯗꯣ ꯑꯗꯨꯒꯤ ꯈꯪꯈ꯭ꯔꯦ
ꯑꯥ
ꯈꯣꯟꯗꯩ ꯄ ꯁꯛꯄ ꯀꯥꯟꯗ ꯌꯥꯝ ꯆꯥꯎꯋꯤ
ꯎꯝ ꯁꯃꯗꯗꯤ ꯆꯥꯎꯗ꯭ꯔꯣ
ꯑꯁꯦꯡꯕꯒꯤꯅꯦ ꯍꯣꯏ ꯄꯤꯛꯑꯦ ꯑꯁꯦꯡꯕꯗꯤ ꯍꯧꯖꯤꯛꯇꯣ ꯑꯩꯗꯣ ꯑꯦ ꯄꯨꯁꯇꯣ ꯌꯥꯝ ꯂꯥꯎꯅ ꯊꯃꯕꯨꯒꯤ ꯌꯦ
ꯍꯝ
ꯎꯝ
ꯈꯪꯅ ꯑꯦꯁꯦ ꯍꯝ
ꯀꯩꯗꯧꯔꯝꯃꯤꯅꯣ
ꯑ ꯆꯨꯝ ꯂꯩꯌꯦꯗ ꯆꯥꯛ ꯆꯥꯕ ꯂꯣꯏꯔꯒ
ꯎꯝ ꯀ ꯃꯩꯊꯦꯜ ꯆꯥꯒꯦ ꯌꯦ ꯆꯝ ꯎꯝ ꯑꯩ ꯑꯩꯈꯣꯏꯒꯤ ꯑꯩꯈꯣꯏ ꯑꯇꯤ ꯂꯌꯦꯟꯁꯥꯈ꯭ꯔ ꯄꯨꯔꯛꯑ ꯑꯗꯨꯒ ꯏꯔꯣꯟꯕ ꯏꯔꯣꯟꯕ ꯑꯃ ꯑꯩꯈꯣꯏꯒꯤ ꯒꯤ ꯏꯔꯣꯕ ꯃꯣꯏꯒꯤ ꯑꯃ ꯑꯗꯨꯒ ꯗꯥꯜ ꯑꯩꯈꯣꯏꯒꯤꯗ ꯗꯥꯜ ꯊꯧꯉꯧꯤ
ꯑꯣ ꯍꯥꯎꯅꯤ
ꯎꯝ ꯑꯌꯨꯛ ꯆ꯭ꯔꯦ ꯑꯏ ꯉꯔꯥꯡ ꯄꯨꯡ ꯃꯔꯔꯣꯒꯨꯝꯕ ꯇꯨꯝꯃꯦ ꯑꯗꯣ ꯊꯧꯒꯠꯄ ꯉꯝꯗ꯭ꯔꯦ ꯁꯒ ꯀ ꯅ ꯔꯣꯃꯥꯟꯇꯤꯛ ꯃꯨꯚꯤ ꯌꯦꯡꯉ ꯂꯩꯕ ꯑꯗꯨꯗꯒꯤ ꯎꯝ ꯎꯝ
ꯑꯩꯅꯦ
ꯎꯝ ꯎꯝ
ꯑ ꯔꯣꯝꯗ
ꯁ ꯌꯥꯝ ꯁꯥꯔꯤ
ꯍꯧꯖꯤꯛ ꯅꯨꯡꯁꯥ ꯊꯣꯛꯄ꯭ꯔꯣ
ꯎꯝ ꯊꯣꯛꯑꯦ
ꯁꯤ ꯊ ꯆꯂ ꯑꯣꯏ
ꯁꯥꯕ꯭ꯔꯣ
ꯍꯣꯏ ꯄꯨꯡ ꯌꯥꯝ ꯁꯥꯕꯗꯤ ꯑꯣꯏꯕꯤꯗ ꯑꯗꯣ ꯁꯥꯅꯤ ꯁꯗ ꯎꯝ
ꯗꯤ ꯅꯨꯡꯉꯥꯏ ꯅꯨꯡꯉꯥꯏꯔꯦ ꯍ ꯅꯨꯡꯉ
ꯍ ꯏ
ꯇꯨꯝꯕꯗ ꯅꯨꯡꯉꯥꯏꯅꯤꯗꯤ ꯍꯧꯒꯟꯅꯤꯡ ꯑꯗꯨꯝ ꯑꯣ ꯑꯗꯣ ꯑꯗꯨꯝ ꯎꯝ ꯅꯨꯡꯗꯥꯡꯗ ꯆꯨꯗꯕꯤꯗ ꯑꯩꯈꯣꯏ ꯍꯧꯒꯠꯂꯛꯑꯗꯥꯏꯗ ꯊ꯭ꯔꯤ ꯐꯣꯔꯒꯨꯝꯕ ꯃꯇꯝꯗ ꯍꯧꯒꯠ ꯍꯧꯒꯠꯄ ꯃꯇꯝ ꯑꯗꯨꯅ ꯑꯗꯨꯅꯗꯤ ꯍꯧꯒꯠꯅꯤꯡꯗ꯭ꯔꯦ
ꯑꯗꯨ
ꯑꯅꯦ ꯍ
ꯎꯝ ꯎ
ꯑꯩ ꯌꯨꯝꯕꯅ ꯑꯉꯥꯡꯕꯆꯥꯔ ꯑꯩꯈꯣꯏ ꯃꯈꯣꯟ ꯇꯥꯝ ꯂꯧꯧꯏꯤ ꯍ ꯑꯗꯨꯟꯅ ꯅꯪꯒꯤ ꯗꯗꯥꯎꯇꯔꯈꯣꯏ ꯁꯟꯈꯣꯏꯔꯣ
ꯍꯥꯦ
ꯅꯪꯒꯤ ꯅꯆꯥ ꯆꯤꯡꯉꯣ ꯍꯥꯏꯕ
ꯏ ꯆꯥꯏꯁꯨꯁꯤ
ꯎ ꯎ ꯀꯌꯥ ꯁꯨꯕꯤꯔꯒꯦ ꯇꯔꯥ ꯍꯥꯏꯔꯛꯀꯅꯤꯕꯣ
ꯌꯥꯝꯅ ꯌꯥꯝꯅ ꯌꯥꯝꯃꯟꯕꯒꯤ ꯃꯁꯤꯡ ꯐꯥꯎ ꯀꯥꯎꯈ꯭ꯔꯦ ꯁꯤ ꯎꯝ ꯏꯚꯤꯅꯤꯡꯗꯁꯨ ꯆꯔꯆ ꯂꯩꯕ꯭ꯔꯣ ꯅꯣꯏ ꯁꯨꯝ
ꯍꯣꯏ ꯂꯩꯌꯦ ꯨꯠ ꯨꯠ ꯗꯤ ꯄꯈꯪꯈ
ꯇꯨ ꯇ꯭ꯋꯦꯟꯤ ꯐꯣꯔꯅꯤ ꯇꯨ ꯐꯣꯔꯇꯤ ꯐꯥꯏꯚ ꯇꯅꯤ
ꯎꯝ ꯆꯁꯤꯗ
ꯆ ꯆꯠꯣ ꯍꯥꯏꯥꯏꯕꯣ ꯑꯩꯁꯤꯀ ꯍꯥꯎ ꯊ ꯩ ꯑꯁꯤꯁꯦ ꯄꯥꯗ꯭ꯔꯤꯒ ꯦꯒ
ꯎꯝ ꯎꯝ ꯇꯅꯠꯇ ꯃꯗꯤ ꯑꯗꯨꯃꯥꯏꯅ ꯇꯔꯦ ꯎꯝ
ꯑ
ꯑ ꯈ ꯎ ꯑ ꯀꯕ꯭ꯔꯣ ꯍꯥꯖꯤꯠꯇ
ꯌꯥꯝꯅ ꯏꯌꯥꯝꯕ ꯂꯩꯌꯦ ꯃꯈꯥꯗ ꯏꯄꯥꯁꯨ ꯃꯄꯥꯟꯗ ꯄꯥꯎ ꯇꯥꯔ ꯂꯩ ꯑꯩꯅ ꯑꯩꯒꯤ ꯔꯨꯝꯗ ꯂꯩ
ꯃꯅꯦ ꯃꯣꯏꯗꯤ ꯅꯃꯥꯟꯅꯝꯗꯦ ꯅꯃꯥꯟꯅꯕ ꯌꯥꯝ ꯂꯩꯕꯅꯤꯅ ꯅꯨꯡꯉꯥꯏꯔꯝꯃꯅꯤ ꯄꯨꯟꯕꯒꯨꯝꯕ ꯑꯗꯨꯝ ꯇꯧꯕ ꯌꯥꯏꯅ
ꯍꯣꯏ ꯍꯣꯏ ꯅꯨꯡꯉꯥꯏꯇꯦ ꯑꯗꯨꯗꯣ ꯑꯁ ꯃꯃꯥꯟꯅꯕꯤꯁꯨ ꯌꯨꯝ ꯌꯨꯝꯗ ꯂꯩꯌꯦ ꯑꯩꯁꯨ ꯌꯨꯝꯗ ꯂꯩꯌꯦ ꯊꯣꯡꯒꯅꯤ
ꯁꯤꯡꯗꯨꯨ ꯆꯠꯀꯗꯕꯒꯨꯝꯕ ꯀꯥꯟꯗꯗꯤ ꯐꯣꯟ ꯇꯧꯔꯒ ꯑꯗꯨꯝ ꯆꯃꯤꯟꯅꯕ ꯑꯗꯨ ꯇꯣꯏꯅ ꯀꯣꯏꯕ ꯆꯠꯄꯈꯣꯏꯗꯤ ꯇꯧꯗ꯭ꯔꯦ ꯑꯉꯥꯡꯒꯨꯝ ꯅꯗꯤ ꯇꯧꯗꯦ ꯂꯩꯛ ꯆꯥꯕꯤꯒꯤ ꯀ
ꯎ
ꯎꯝ
ꯄꯣꯡꯁꯥꯗꯣ ꯊꯣꯛꯑꯗꯤ ꯑꯗꯨꯝ ꯁ꯭ꯋꯤꯝꯃꯤꯡ ꯇꯧꯕ ꯌꯥꯢꯅ ꯅꯍꯥꯟ ꯅꯣꯏ ꯇꯧꯋꯏ ꯍꯥꯏꯕ ꯅꯠꯇ꯭ꯔꯣ ꯂꯥꯛꯑꯗꯤ ꯑꯗꯨꯝ ꯇꯧꯕ ꯌꯥꯡꯅ
ꯅꯪꯗꯤ ꯃꯤ ꯉꯥꯡꯅꯗꯕ ꯃꯥꯜꯂꯤꯗ ꯉꯥꯡꯕ꯭ꯔꯣ
ꯃꯟꯅꯗꯤꯗ ꯐ
ꯑꯩꯉꯣꯟꯗꯁꯨ ꯍꯪꯉ꯭ꯔꯛꯑꯣ ꯌꯥꯕꯅꯤ ꯄꯪꯕꯁꯤꯗꯤ ꯇꯄꯦꯟ ꯉꯪꯒꯤꯗꯨꯣ ꯌꯥꯝꯅꯔꯦ
ꯍꯣꯏ ꯑꯁ ꯑꯗꯨꯗꯝ ꯇꯟꯖꯨ ꯇꯟꯗ
ꯑꯩꯋꯥ ꯑꯗꯨꯗꯤ ꯃꯤꯅꯤ ꯈꯪꯔꯣꯏꯗ
ꯑ ꯑꯗꯨꯅꯤ ꯑꯗꯨꯅꯤ ꯀꯦ ꯅ ꯑꯗꯨꯕꯨꯗꯤ ꯎꯝ ꯉꯔꯡ ꯕꯥꯜ ꯌꯦꯡ ꯕꯔꯣ
ꯌꯦꯡꯗꯤ ꯉꯁꯤ ꯌꯌꯨꯛꯇꯤ ꯐ꯭ꯔꯥꯟꯁ ꯐ ꯃꯥꯜꯂꯦꯀꯣ ꯑꯁ ꯄꯦ ꯁꯅꯥꯕꯗ ꯕꯕ ꯆꯥꯛ ꯆꯕ ꯃꯇꯝꯣ ꯅꯦ ꯑꯩꯈꯣꯏꯅ ꯑꯗꯨꯗ
ꯨꯔ ꯎꯝꯝ ꯇꯨ ꯊꯥꯔꯇꯤ ꯗꯅꯦ ꯃꯣꯏ ꯁꯟꯅꯕꯗꯣ
ꯑꯣ ꯀꯔꯣ ꯅꯠꯇꯦ ꯐ ꯁꯅ ꯆ ꯂꯩꯔꯤ ꯂꯣꯏꯔꯤ
ꯎ ꯇꯨ
ꯎꯝ ꯎ ꯑꯩꯗꯦꯝꯣ ꯁꯤꯒꯦ ꯇꯧꯕꯅꯦ ꯉꯥꯍꯥꯛ ꯉꯥꯏꯌꯣ
ꯍꯣꯏ ꯃꯣꯏ ꯁꯤꯒꯤꯗꯧꯕ ꯉꯥꯏꯍꯥꯛ ꯅꯨꯡꯉꯥꯏꯌꯦꯀꯣ ꯄꯦꯅꯥꯜꯇꯤꯗ ꯉꯝꯕ ꯃꯥꯜꯂꯦ
ꯑ ꯊꯃ ꯎ ꯍꯣꯏ
ꯅꯪ ꯃꯤꯠꯇꯤ ꯀꯃꯥꯏꯅ ꯇꯧꯒꯦ ꯍꯧꯖꯤꯛ ꯂꯥꯏꯔꯤꯛꯀ ꯐꯨꯠꯕꯣꯜꯒ ꯌꯦꯡꯕꯗ ꯃꯤꯠꯇꯣ ꯀꯃꯥꯏꯅ ꯇꯧꯒꯦ ꯍꯥꯏꯕ
ꯌꯦꯡꯗꯔ꯭ꯦꯗꯥ ꯂꯥꯏꯔꯤꯛꯁꯨ
ꯑ ꯂꯥꯏꯔꯤꯛ ꯂꯥꯏꯔꯤꯛ ꯍꯥꯏꯕꯒ ꯗꯥꯎꯟ ꯑꯣꯏꯌꯦꯀꯣ
ꯍꯥꯥ
ꯂꯥꯏꯔꯤꯛ ꯍꯥꯏꯕꯒꯥ ꯗꯥꯎꯟ ꯑꯣꯏꯕ ꯗꯥꯎꯟ
ꯍꯣꯏ ꯄꯥꯅꯤꯡꯕꯒ ꯑꯝꯇ ꯌꯥꯎꯗ꯭ꯔꯦꯗ ꯎꯝ ꯎꯝ ꯎꯝ
ꯃꯦꯠꯁꯇꯣ ꯍꯟꯗꯛꯇꯤ ꯐꯖꯕ ꯍꯧꯔꯦꯕ ꯅꯣꯛ ꯑꯥꯎꯠ ꯁꯇꯦꯜ ꯌꯥꯎꯈ꯭ꯔꯕꯅꯤꯅꯥ ꯀꯦ
ꯎꯝ
ꯐꯖꯥꯕ ꯍꯧꯔꯦ
ꯎꯝ
ꯎꯝ ꯎ ꯎꯝ ꯎꯝꯝ ꯎꯝ ꯎꯝ ꯌꯨꯝꯗ ꯑꯗꯨꯝ ꯂꯩꯌꯦ ꯀꯩꯗꯧꯕꯅꯣ ꯅꯪꯗꯤ
ꯍꯣꯏ ꯑꯩ ꯌꯨꯝꯗ ꯑꯗꯨꯝ ꯂꯩꯀꯅꯤ ꯅꯨꯡꯉꯥꯏꯇ꯭ꯔꯣ ꯑꯩꯁꯨ ꯔꯤꯁꯦ ꯌꯦꯡꯒ ꯇ
ꯑꯣꯏꯕꯥ ꯃꯥꯜꯂꯦ ꯑꯗꯨꯅꯅꯤ ꯌꯨꯝ ꯊꯗꯣꯛꯅꯤꯡꯗ꯭ꯔꯒ ꯑꯗꯨꯝ ꯂꯩꯕꯗꯣ
ꯎꯝ
ꯌꯨꯝ ꯄꯥꯟꯕꯒ ꯌꯥꯒꯗꯧꯕ ꯃꯥꯟꯗꯦꯗꯥ ꯑ ꯑꯥ
ꯍꯣꯏ
ꯎꯝ
ꯄꯥꯟꯗꯀꯣ ꯂꯧꯕꯀꯅꯤ ꯅꯠꯇ꯭ꯔ
ꯍ ꯂꯒꯩꯅ
ꯑꯃ ꯇꯧꯔꯛꯑꯣ ꯑꯃꯛ
ꯎꯝ ꯑ ꯍ ꯎꯝ ꯅꯨꯡꯁꯥꯗꯤ ꯊꯣꯛꯇꯦ ꯑꯗꯣ ꯍꯥ
ꯑꯣꯟꯇꯛ ꯅꯥꯕ꯭ꯔꯣ ꯑꯣꯟꯇꯥꯛ ꯅꯥꯕꯗꯣꯅ ꯍꯥꯏ ꯅꯠꯇꯔꯣ ꯁꯥꯕꯗꯣ
ꯑ ꯍꯗ ꯑ ꯈꯪꯗꯦ ꯑꯗꯨꯝ ꯁꯥꯕꯗꯕꯨ ꯑꯗꯨꯝ ꯇꯧꯋꯦ ꯅꯨꯡꯁꯥ ꯊꯣꯛꯇ ꯑꯗꯨꯝ
ꯅ ꯇ ꯃꯥ
ꯍꯧꯖꯤ ꯀꯗꯤ
ꯆꯠꯦ ꯃꯔ ꯅꯝ ꯁ ꯆꯠꯦ
ꯑꯣ ꯑꯦꯟꯖꯥꯡ ꯂꯩꯕꯒꯤꯔꯣ
ꯑꯦꯛꯖꯥꯝ ꯍꯦꯛ ꯂꯣꯏꯔꯒ ꯆꯩ ꯂꯥꯎꯅꯤ ꯌꯨꯝꯗ ꯑꯗꯨꯝ ꯆꯂ ꯆ ꯎꯝ
ꯇꯧꯔꯕꯣ
ꯍꯣꯏ ꯍꯣꯏ ꯊꯔꯀꯦ